ꯇꯥꯏ ꯑ ꯍꯧꯖꯤꯛꯀꯤ ꯑꯩꯅ ꯈꯪꯈ꯭ꯔꯕ ꯃꯇꯝꯗꯗꯤ ꯑꯩꯁꯦ ꯃꯥꯕꯨ ꯃꯊꯪ ꯅꯨꯃꯤꯠꯁꯦ ꯑꯩꯈꯣꯏꯁꯦ ꯄꯨꯟꯅ ꯖꯒꯣꯏ ꯁꯥꯕꯒꯤ ꯑꯃ ꯂꯩꯑꯦꯕ ꯖꯒꯣꯏ ꯇꯝꯕꯒꯤ ꯀꯣ ꯑꯗꯨꯗ ꯐꯥꯎꯁꯦ ꯑꯩꯁꯦ ꯌꯥꯝꯅ ꯁꯥꯎꯅꯤꯡꯈ꯭ꯔꯦ ꯑꯩ ꯃꯥꯕꯨ ꯋꯥꯔꯤ ꯐꯥꯎꯁꯨ ꯈꯨꯝꯅꯤꯡꯗ꯭ꯔꯦꯕ ꯑꯗꯨꯕꯨ ꯑꯩꯁꯦ ꯈꯟꯊꯔꯒ ꯀꯔꯤ ꯇꯧꯒꯦꯔꯗ ꯎ ꯃꯔꯨꯞꯅ ꯍꯦꯟꯅ ꯂꯨꯑꯦ ꯄꯥꯝꯕꯗꯨꯗꯤ ꯑꯇꯣꯞ ꯑꯇꯣꯞꯄ ꯐꯕꯁꯨ ꯀꯣꯟꯅ ꯑꯩꯒꯤ ꯑꯗꯨꯃꯛ ꯂꯥꯛꯀꯅꯤꯗ ꯃꯥꯕꯨ ꯇꯝꯈ꯭ꯔꯕ ꯑꯣꯏꯔꯝꯒꯅꯤ ꯍꯥꯏꯅꯀꯣ
ꯎꯝ
ꯈꯜꯂꯒ ꯑꯩꯁꯦ ꯑꯗꯨꯝ ꯑꯣꯏꯈ꯭ꯔꯁꯅꯨ ꯍꯥꯏꯅ ꯎꯝ ꯅꯨꯄꯥꯗꯨꯒ ꯑꯗꯨꯝ ꯀꯣꯏꯅꯍꯟꯈ꯭ꯔꯦꯕ ꯑꯩꯅ ꯀꯣ ꯑꯗꯨꯒ ꯑꯩ ꯃꯔꯨꯞ ꯅꯨꯄꯤꯗꯨꯁꯨ ꯑꯗꯨꯝ ꯑꯩꯅ ꯐꯖꯅ ꯈꯨꯝꯅꯈ꯭ꯔꯦꯕ ꯈꯨꯝꯅꯔꯒ ꯈꯔ ꯂꯩꯔꯒ ꯅꯨꯄꯥꯗ ꯅꯨꯄꯤ ꯑꯃ ꯀꯩꯅꯣꯣ ꯀꯣꯏꯅꯔꯒ ꯆꯠꯈ꯭ꯔꯕ ꯑꯃꯨꯛ ꯀꯣ ꯃꯥꯕꯨ ꯊꯝꯂꯝꯈ꯭ꯔꯕ ꯊꯥ ꯑꯃ ꯐꯥꯎꯁꯨ ꯊꯥ ꯑꯃ ꯐꯥꯎꯁꯨ ꯐꯗꯦꯕ
ꯑ ꯑꯗꯨꯃꯥꯏꯅ ꯇꯧꯅꯦꯕꯀꯣ ꯂꯝꯕꯤ ꯑꯃꯅꯤ ꯑꯃ ꯅꯗ꯭ꯔꯦꯁ ꯑꯃ ꯂꯣꯏꯅ ꯃꯣꯏꯅ ꯇꯧꯕꯗꯣ ꯑꯃꯨꯛ ꯐꯪꯒꯅꯦꯕ
ꯍꯣꯏ ꯑꯗꯨꯒꯤ ꯃꯇꯨꯡꯗ ꯑꯗꯨꯒꯤ ꯃꯇꯨꯡꯗ ꯑꯗꯨ ꯅꯨꯄꯥꯗꯨ ꯈꯔ ꯄꯩꯁꯥꯁꯨ ꯄꯥꯏꯕꯅꯤꯅ ꯃꯥꯒ ꯀꯣꯏꯔꯤꯉꯩꯗ ꯀꯔꯤ ꯀꯔꯤ ꯌꯥꯝ ꯂꯧꯕꯤꯑꯕ ꯑꯩꯒꯤ ꯃꯔꯨꯞꯀꯤꯗꯃꯛꯀꯣ ꯂꯧꯕꯤꯌꯨ ꯑꯩꯈꯣꯏꯒꯤ ꯃꯥꯗꯣ ꯍꯨꯟꯗꯣꯛꯂꯒ ꯆꯠꯄ ꯃꯇꯝꯗꯗꯤ ꯀꯔꯤ ꯀꯔꯤ ꯝꯕ ꯃꯥꯗꯣ ꯀꯔꯤ ꯀꯔꯤ ꯌꯥꯝ ꯄꯥꯝꯕꯅꯤꯅ ꯄꯣꯠꯒꯨꯝꯕ ꯂꯧꯕꯤꯕꯗ ꯄꯥꯝꯕꯅꯤꯅ ꯑꯗꯨ ꯅꯨꯄꯥꯕꯨ ꯀꯥꯎꯕ ꯉꯝꯗ꯭ꯔꯦꯕ ꯃꯥꯁꯦ ꯑꯗꯨꯒꯤ ꯀꯥꯎꯕ ꯉꯝꯗ꯭ꯔꯦ ꯃꯥꯁ ꯁꯦ ꯑꯗꯨꯒꯤ ꯃꯊꯪ ꯃꯊꯪ ꯃꯥꯁꯦ ꯑꯩꯒꯤ ꯃꯔꯨꯞ ꯅꯨꯄꯤꯗꯣ ꯃꯁꯛꯁꯨ ꯃꯁꯛ ꯇꯧꯁꯨ ꯑꯗꯨꯝ ꯌꯥꯏꯑꯕꯀꯣ ꯑꯗꯨꯗꯒꯤ ꯅꯨꯄꯥꯁꯨ ꯁꯨ ꯌꯥꯝ ꯀꯣꯏꯌꯦ ꯃꯗꯨꯏ ꯃꯇꯨꯡꯗꯒꯤ ꯅꯨꯄꯥ ꯑꯅꯤ ꯍꯨꯝ ꯃꯔꯤ ꯃꯉꯥꯁꯨ ꯀꯣꯏꯌꯦꯀꯣ ꯀꯣꯏꯕꯗꯣ ꯎꯝ ꯑꯩꯅꯁꯨ ꯑꯗꯨꯝ ꯃꯇꯦꯡ ꯄꯥꯡꯉꯦ ꯃꯥꯕꯨꯀꯣ ꯑꯩꯈꯣꯏ ꯇꯣꯛꯅꯈ꯭ꯔꯕ ꯃꯇꯨꯡꯗ ꯃꯥꯒꯤ ꯃꯔꯨꯞ ꯃꯥꯒꯤ ꯀꯣꯏꯅꯕ ꯅꯨꯄꯥ ꯗ ꯑꯩꯕꯨ ꯌꯥꯝ ꯊꯥꯖꯩꯑꯕ ꯑꯩꯁꯦ ꯈꯔ ꯑꯍꯟꯁꯨ ꯑꯣꯏꯕ ꯑꯗꯨꯒ ꯑꯗꯨꯝ ꯒ꯭ꯌꯥꯟ ꯇ ꯇꯥꯕ ꯃꯁꯛꯁꯨ ꯑꯗꯨꯝ ꯄꯨꯕꯅꯤꯅꯀꯣ
ꯑꯥ ꯑꯥ ꯍꯣꯏ ꯅꯪꯗꯤ ꯌꯥꯝ ꯐꯩꯅ ꯑꯩ ꯑꯣꯏꯔꯗꯤ ꯑꯩꯗꯤ ꯑꯩꯗꯤ ꯁꯁꯨꯨꯌꯥꯏ ꯌꯥꯎꯔ ꯍꯥꯏꯗꯤ ꯃꯥꯅ ꯍꯥꯏꯕꯤꯔꯤ ꯌꯥꯏ ꯑꯍꯥꯟꯕꯗ ꯃꯥ ꯑꯗꯨꯃꯥꯏꯅ ꯇꯧꯋꯦ ꯃꯥ ꯑꯩꯕꯨ ꯑꯗꯨꯃꯥꯏꯅ ꯍꯥꯏꯔ ꯑꯩ ꯍꯦꯟꯅ ꯍꯥꯏꯗꯤ ꯌꯥꯏꯑꯕꯀꯣ ꯅꯪꯕꯨ ꯁꯦ ꯇꯧꯔꯗꯤ ꯅꯪꯁꯨ ꯍꯣꯏꯗꯤ ꯃꯥ ꯅꯨꯄꯥꯅꯁꯨ ꯑꯗꯨꯝ ꯇꯧꯔꯛꯄꯅꯤꯅ ꯍꯥꯏꯅ ꯑꯗꯨꯝ ꯈꯜꯂꯗꯤ ꯌꯥꯏꯑꯕꯀꯣ ꯑꯗꯨꯁꯨ ꯅꯠꯇꯦ ꯅꯪꯒꯤ ꯃꯅꯤꯡꯗ ꯑꯗꯨꯃꯥꯏꯅ ꯇꯧꯔꯝꯕꯗ ꯑꯩ
ꯑꯗꯣ ꯑꯩꯅ ꯀꯔꯤꯁꯨ ꯈꯟꯗ꯭ꯔꯦ ꯑꯗꯨꯒꯨꯝꯕꯗꯨ ꯍꯥꯏꯅ ꯈꯜꯂꯔꯣꯏꯒꯦ ꯍꯥꯏꯅ ꯇꯧꯈ꯭ꯔꯦꯕ ꯑꯗꯗ ꯏꯗꯤ ꯎ
ꯑꯗꯨꯒ ꯑꯗꯨꯃꯥꯏꯅ ꯇꯧꯔꯒ ꯈꯔ ꯂꯩꯔꯒ ꯃꯥꯒꯤ ꯕꯕꯥꯥ ꯂꯩꯕꯒꯤ ꯃꯅꯥꯛꯇ ꯑ ꯅꯨꯄꯤ ꯑꯃ ꯂꯥꯛꯑꯦ ꯃꯣꯏ ꯈꯨꯟꯒꯤꯅꯦ ꯍꯥꯏꯅꯀꯣ ꯂꯩꯕ ꯂꯥꯛꯄ ꯑꯗꯨ ꯅꯨꯄꯤꯗꯣ ꯌꯥꯝꯅ ꯉꯧꯁꯤꯟꯅꯩꯑꯦꯕ
ꯑꯥ
ꯑꯗꯨꯒ ꯄꯨꯜꯂꯒ ꯃꯥꯁꯦ ꯃꯇꯧ ꯑꯃ ꯇꯧꯔꯛꯈ꯭ꯔꯦꯕ
ꯑꯥ
ꯅꯨꯡꯗꯥꯡ ꯅꯨꯡꯗꯥꯡ ꯆꯠꯂꯒ ꯀꯔꯤ ꯀꯔꯤ ꯇꯧꯔꯒ ꯅꯨꯄꯥꯁꯤꯡꯒ ꯆꯠꯄ ꯑꯗꯨ ꯇꯧꯕ ꯌꯥꯝ ꯍꯧ ꯀꯈ꯭ꯔꯦ ꯑ ꯑꯗꯨꯗꯒꯤꯗꯤ ꯃꯥꯁꯦ ꯅꯨꯄꯥ ꯑꯃ ꯈꯔ ꯑꯍꯟ ꯅꯨꯄꯥ ꯑꯃ ꯊꯦꯡꯅꯩꯌꯦ ꯃꯥꯁꯤꯀꯣ ꯊꯦꯡꯅꯔꯒ ꯑꯃꯝꯕ ꯑꯅꯤꯁꯦ ꯂꯧꯅꯔꯒ ꯂꯨꯍꯣꯡꯡꯂꯅꯤ ꯍꯥꯏꯕꯒꯨꯝꯕ ꯉꯥꯡꯅꯈ꯭ꯔꯕꯅꯦꯕ ꯑꯣ ꯑꯩꯅꯁꯨ ꯑ ꯐꯖꯅ ꯁꯞꯄꯣꯔꯠꯀꯨꯝꯕ ꯇꯧꯕꯤꯕꯅꯦꯕ ꯈꯪꯕ꯭ꯔꯥ
ꯑꯥ ꯑꯥ
ꯑꯗꯨꯒꯗꯤ ꯅꯨꯄꯥꯁꯦ ꯃꯑꯣꯡ ꯇꯣꯉꯥꯜꯂꯛꯈ꯭ꯔꯕ ꯍꯧꯖꯤꯛꯇꯤ
ꯑꯥ ꯑꯥ
ꯇꯣꯉꯥꯜꯂꯛꯂꯒ ꯅꯨꯄꯤ ꯑꯇꯣꯞꯄ ꯄꯨꯕꯒꯨꯝꯕ ꯇꯧꯈ꯭ꯔꯦꯕ ꯑꯗꯨꯒ ꯃꯕꯥꯅꯤꯁꯦ ꯇꯣꯛ ꯈ꯭ꯔꯁꯦ ꯍꯥꯏꯅ ꯇꯣꯛ ꯈ꯭ꯔꯦ ꯏꯃꯥꯟꯅꯕꯤꯗꯨꯣ ꯌꯥꯝ ꯋꯥꯈ꯭ꯔꯦ ꯅꯨꯄꯥꯗꯨ ꯃꯗꯨꯒꯤ ꯅꯨꯄꯥꯒꯤ ꯌꯨꯝꯗ ꯃꯥꯁꯦ ꯌꯨꯝ ꯄꯥꯜꯂꯤꯅꯤ ꯍꯥꯏꯅꯁꯨ ꯈꯟꯈ꯭ꯔꯕꯒꯤꯀꯣ ꯑꯗꯣ ꯑꯩꯁꯦ ꯑꯗꯨꯃꯥꯏꯅ ꯇꯧꯅꯈ꯭ꯔꯦ ꯍꯥꯏꯕ ꯇꯥꯕꯗ ꯑꯩꯁꯦ ꯌꯨꯝꯗ ꯊꯕꯛ ꯇꯧꯔꯝꯕꯗꯨ ꯐꯂ ꯊꯝꯅꯕ꯭ꯔꯒ ꯑꯩꯁꯦ ꯃꯥꯏ ꯃꯅꯥꯛꯇ ꯆꯦꯟꯈ꯭ꯔꯦ ꯃꯥꯕꯨ ꯎꯝ ꯀꯝꯐꯣꯔꯠ ꯇꯧꯕꯤꯅꯤꯉꯥꯏꯀꯣ ꯑꯗꯨ ꯆꯦꯜꯂꯒ ꯃꯊꯪ ꯅꯨꯃꯤꯠꯇ ꯅꯨꯄꯥꯗꯣ ꯑꯉꯥꯡ ꯅꯨꯄꯤ ꯑꯃ ꯎꯝ ꯂꯨꯍꯣꯡꯈ꯭ꯔꯦ ꯍꯥꯏꯈ꯭ꯔꯕ ꯀꯩꯅꯥ ꯀꯠꯄꯤꯕ ꯍꯥꯏꯕ ꯂꯩꯌꯦꯅꯀꯣ
ꯑ ꯍꯣꯏ ꯍꯣꯏ
ꯑꯗꯨꯃꯥꯏꯅ ꯇꯧꯈ꯭ꯔꯦ ꯍꯥꯏꯈ꯭ꯔꯕ ꯂꯨꯍꯣꯡꯈ꯭ꯔꯦ ꯍꯥꯏꯈ꯭ꯔꯦꯕ ꯑꯗꯨꯗꯒꯤꯗꯤ ꯏꯃꯥꯟꯅꯕꯤꯁꯦ ꯌꯥꯝ ꯅꯨꯡꯉꯥꯏꯇ꯭ꯔꯦ ꯑꯗꯨ ꯎꯝ ꯂꯨꯍꯣꯡꯈ꯭ꯔꯦ ꯑꯗꯨꯒ ꯅꯨꯄꯤꯗꯨ ꯅꯨꯄꯥꯗꯣ ꯅꯨꯄꯤ ꯂꯩꯈ꯭ꯔꯦ ꯑꯗꯨ ꯑꯣꯏꯔꯁꯨ ꯅꯨꯄꯥꯗꯣ ꯏꯃꯥꯟꯕꯤꯒꯤ ꯃꯅꯥꯛꯇ ꯑꯗꯨꯝ ꯂꯥꯛꯂꯒ ꯀꯔꯤ ꯀꯔꯤ ꯇꯧꯕ ꯑꯗꯨꯒ ꯑꯩꯒꯤ ꯃꯔꯨꯞ ꯅꯨꯄꯤꯗꯨꯁꯨ ꯑꯗꯨꯝ ꯌꯥꯕ ꯈꯪꯕ꯭ꯔꯥ ꯑꯗꯨꯒꯤ ꯑꯩꯗꯤ ꯑ ꯑꯗꯨꯒꯤ ꯑꯩꯗꯤ ꯑꯁꯤꯒꯤ ꯃꯑꯣꯡꯗꯤ ꯑꯩ ꯌꯥꯝ ꯇꯨꯀꯨꯠꯆꯩꯑ ꯍꯥꯏꯕꯅꯦ ꯑꯩꯒꯤ ꯃꯔꯨꯞ ꯅꯨꯄꯤꯗꯣ ꯑꯩꯅ ꯍꯥꯏꯕꯅꯦꯕ
ꯎꯝ
ꯑꯁꯤꯒꯨꯝꯕ ꯃꯑꯣꯡꯗꯤ ꯌꯥꯗꯦ ꯅꯪꯅ ꯇꯧꯕꯁꯦꯀꯣ ꯍꯥꯏ ꯃꯤꯒꯤ ꯃꯃꯥꯡꯗꯁꯨ ꯃꯊꯛꯀꯤ ꯃꯊꯛꯇ ꯂꯩꯕ ꯃꯄꯨꯒꯤ ꯃꯃꯥꯡꯗꯁꯨ ꯃꯤꯗꯤ ꯂꯨꯍꯣꯡꯈ꯭ꯔꯕꯅꯦ ꯀꯣ ꯑꯗꯨ ꯑꯗꯨ ꯂꯨꯍꯣꯡꯈ꯭ꯔꯕꯅꯦ ꯃꯤꯒꯤ ꯑꯃ ꯑꯇꯣꯞꯄ ꯀꯣꯏꯕ ꯆꯠꯈ꯭ꯔꯦ ꯍꯥꯏꯕꯁꯨ ꯂꯩ ꯅꯠꯇ꯭ꯔꯦ ꯍꯧꯖꯤꯛꯀꯤ ꯃꯥꯒꯤ ꯅꯨꯄꯤ ꯑꯣꯏꯅ ꯂꯩꯈ꯭ꯔꯥꯕꯅꯦ ꯑꯗꯨꯕꯨ ꯅꯪꯗꯤ ꯌꯥꯝꯃꯨꯛꯁꯨ ꯄꯥꯝꯕꯒꯤꯔ ꯍꯥꯏꯅ ꯑꯩꯅꯁꯨ ꯆꯩꯕꯤꯌꯦꯕ ꯀꯣ ꯑꯩꯗꯤ ꯑꯩꯗꯤ ꯑꯍꯟ ꯑꯃ ꯑꯣꯏꯅ ꯃꯆꯦ ꯑꯃꯒꯤ ꯑꯥ ꯔꯣꯝꯗ ꯑꯩꯅꯗꯤ ꯍꯥꯏꯕꯤꯕꯅꯦꯕ
ꯑꯥ ꯑꯥ
ꯑꯗꯣ ꯍꯥꯏꯕꯤꯕꯗꯣ ꯃꯥꯅꯗꯤ ꯂꯥꯟꯅ ꯈꯜꯂꯒ ꯑꯩꯕꯨ ꯐꯠꯇꯕ ꯑꯣꯏꯅ ꯈꯟꯕ ꯃꯥꯁꯦ
ꯑꯁ ꯑꯗꯨꯗꯤ ꯃꯥ ꯉꯥꯎꯁꯤꯟꯅꯅꯤꯡꯕꯒꯤ ꯍꯥꯏꯗꯤ ꯒ꯭ꯌꯥꯟ ꯒ꯭ꯌꯥꯟ ꯇꯥꯑꯣꯏꯅ ꯇꯥꯔꯁꯨ ꯃꯥꯅ ꯌꯥꯅꯤꯡꯗꯕꯤꯒꯤ ꯑꯗꯨꯔꯣꯝꯗ ꯑꯗꯨꯨꯝ ꯆꯠꯅꯤꯡꯕꯒꯤꯅꯦꯕ
ꯅꯨꯄꯥꯗꯣꯁꯨ ꯊꯕꯛ ꯇꯧꯕꯅꯤꯅ ꯃꯥꯁꯦ ꯑꯗꯨꯁꯨ ꯑꯃꯨꯛ ꯊꯥꯗꯣꯛꯅꯤꯡꯗꯕꯒꯨꯝ ꯇꯧꯕ ꯃꯥꯁꯦ ꯑꯗꯣ ꯑꯃꯔꯛꯈꯛ ꯅꯠꯇꯦ ꯑꯅꯤꯔꯛ ꯈꯛꯇꯤ ꯌꯥꯝꯈ꯭ꯔꯦꯕ ꯅꯨꯄꯥꯅ ꯃꯥꯕꯨ ꯍꯨꯟꯗꯣꯛꯄꯤꯕ ꯑꯗꯨ ꯇꯧꯕꯤꯕ ꯇꯧꯕꯁꯦ ꯑꯗꯨ ꯅꯨꯄꯥ ꯑꯗꯨ ꯅꯨꯄꯥ ꯑꯃꯗꯨꯅꯀꯣ ꯑꯗꯨ ꯑꯩꯅ ꯑꯗꯨꯝ ꯁꯨꯝ ꯍꯥꯏꯕꯤꯕꯅꯦ ꯅꯪ ꯁꯤꯡꯉꯣꯀꯣ ꯅꯪ ꯄꯪꯒꯅꯨꯀꯣ ꯍꯥꯏꯕꯅꯦꯕ ꯑꯗꯨꯒ ꯀꯔꯤꯁꯨ ꯇꯧꯗꯦ ꯈꯨꯝꯅꯗꯦ ꯈꯨꯝꯅꯗꯦ ꯍꯥꯏꯌꯦ ꯑꯗꯨꯕꯨ ꯅꯍꯥꯟꯁꯦ ꯑꯩ ꯑꯃꯨꯔꯛ ꯑꯩꯅ ꯂꯥꯏꯔꯤꯛ ꯇꯥꯛꯄ ꯆꯠꯄ ꯈꯣꯏꯌꯨꯝ ꯃꯅꯥꯛꯇ ꯍꯣꯇꯦꯜ ꯂꯩꯕ ꯑꯗꯨꯗ ꯑꯅꯤꯗꯨ ꯐꯥꯔꯦꯕ ꯑꯩꯅ ꯈꯪꯕ꯭ꯔ ꯐꯝꯃꯤꯟꯅꯔꯒ ꯂꯩꯕ ꯑꯗꯨꯗꯒꯤ ꯑꯩꯁꯦ ꯑꯩꯁꯦ ꯎꯗꯕ ꯁꯥꯔ ꯆꯠꯈ꯭ꯔꯦ ꯑꯩꯁꯦ ꯑꯩ ꯎꯔꯒ ꯃꯕꯥꯅꯤꯕꯨ ꯈꯝꯗꯦ ꯃꯕꯥꯅꯤ ꯏꯀꯥꯏꯔꯅꯤ ꯈꯟꯕꯒꯤ ꯀꯣ ꯑꯗꯨꯗꯤ ꯑꯩꯁꯨ ꯈꯨꯝꯗ꯭ꯔꯒ ꯆꯠꯈ꯭ꯔꯦ ꯑꯗꯨꯗꯗꯤ
ꯃꯕꯨꯛ ꯐꯠꯇꯕ ꯃꯤꯗꯤ ꯃꯣꯏ ꯍꯣꯏ ꯑꯗꯨꯝ ꯍꯥꯏꯕꯗꯨ ꯃꯣꯏꯁꯨ ꯌꯥꯏ ꯆꯦꯟꯖ ꯇꯧꯒꯅꯤ ꯍꯥꯏꯅ ꯗꯤ ꯌꯥꯏꯑꯌꯦꯕꯀꯣ ꯆꯦꯟꯖꯁꯨ ꯇꯧꯕ ꯉꯝꯁꯨ ꯁꯨꯉꯝ ꯉꯝꯗ꯭ꯔꯦ ꯑꯩꯈꯣꯏꯅꯁꯨ ꯑꯗꯨꯝ ꯂꯥꯛ ꯂꯥꯛ
ꯍꯣꯏ ꯍꯣꯏ ꯑꯗꯨꯒꯤ ꯑꯥ ꯑꯗꯨꯒꯤ ꯃꯤ ꯃꯤ ꯅꯨꯄꯥꯈꯣꯏꯗꯨ ꯑꯗꯨꯁꯨ ꯋꯥ ꯌꯥꯝ ꯋꯥꯔꯤ ꯌꯥꯝ ꯇꯥꯏꯑꯕ ꯑꯩꯁꯨ ꯀꯣ ꯈꯪꯅꯕ ꯃꯤ ꯌꯥꯝ ꯂꯩꯕꯅꯤꯀꯣ ꯑꯗꯨ ꯅꯨꯄꯥꯁꯨ ꯑꯗꯨꯃꯥꯏꯅ ꯇꯧꯕꯅꯦ ꯑꯗꯨ ꯇꯧꯕꯅꯦ ꯍꯥꯏꯔꯒ ꯃꯥꯒꯤ ꯅꯨꯄꯤ ꯑꯃ ꯃꯥꯒꯤ ꯅꯨꯄꯤꯅꯦ ꯍꯥꯏꯅ ꯂꯩꯕꯒꯤ ꯃꯃꯥꯡꯗꯨꯁꯨ ꯍꯧꯖꯤꯛꯀꯤ ꯑꯩꯒꯤ ꯃꯔꯨꯞ ꯅꯨꯄꯤꯕꯨ ꯑꯗꯨꯝ ꯚꯤꯗꯤꯑꯣ ꯀꯣꯜꯒꯨꯝꯕ ꯇꯧꯔꯒ
ꯑꯌꯥ ꯑꯉꯥꯛꯄꯅꯦ ꯂꯤꯆꯠ ꯂꯤꯆꯠ ꯊꯤꯕꯤꯒꯤ ꯂꯤꯆꯠ ꯊꯤꯕꯤꯌꯨ ꯊꯦꯡꯅ
ꯑꯗꯨꯒꯤ ꯑꯩꯒꯤ ꯃꯔꯨꯞ ꯅꯨ ꯅꯨꯄꯤꯕꯨ ꯑꯩꯅ ꯍꯥꯏꯕꯅꯦꯕ ꯅꯪ ꯑꯩꯁꯨꯨꯃꯥꯏꯅ ꯇꯧꯕ ꯃꯤ ꯅꯠꯇꯕꯅꯦ ꯍꯥꯏꯅꯗꯤ ꯍꯥꯏꯕꯅꯦꯕ ꯕ ꯑꯩꯅ ꯊꯥꯏꯅꯗꯤ ꯅꯪ ꯁꯨꯃꯥꯏꯅ ꯇꯧꯗꯕꯅꯤ ꯅꯪ ꯀꯔꯤ ꯇꯧꯕꯗꯒꯤ ꯁꯨꯃꯥꯏꯅ ꯍꯣꯡꯂꯛꯄ꯭ꯔꯥ ꯍꯥꯏꯕꯅꯦꯕ ꯑꯩꯅ ꯃꯤ ꯅꯪ ꯃꯤꯕꯨ ꯑꯇꯣꯞꯄꯅ ꯑꯁꯤ ꯅꯨꯄꯥꯁꯤ ꯃꯤ ꯑꯇꯣꯞꯄꯕꯨ ꯀꯣꯏꯈ꯭ꯔꯦ ꯍꯥꯏꯔꯗꯤ ꯑ ꯀꯣꯏꯈ꯭ꯔꯦ ꯍꯥꯏꯔꯗꯤ ꯅꯪꯅ ꯌꯥꯝ ꯄꯥꯝꯃꯦ ꯄꯥꯝꯃꯟꯈ꯭ꯔꯦ ꯍꯥꯏꯔꯗꯤ ꯅꯨꯄꯥꯗꯨ ꯕꯨ ꯃꯨꯜꯂꯨꯅꯦ ꯑꯩ ꯀꯔꯤꯁꯨ ꯇꯧꯔꯣꯏꯅꯦ ꯀꯣ ꯑꯗꯨꯕꯨ ꯃꯤ ꯂꯨꯈꯣꯡꯈ꯭ꯔꯕ ꯅꯨꯄꯥꯗꯨ ꯅꯪꯒꯗꯤ ꯀꯌꯥꯃꯨꯛ ꯄꯥꯝꯕ꯭ꯔꯥ ꯍꯥꯏꯕꯅꯦꯕ ꯅꯪ ꯑꯁꯤ ꯅꯨꯄꯥꯗꯒꯤ ꯍꯦꯟꯅ ꯐꯥꯕ ꯃꯤ ꯌꯥꯝ ꯂꯥꯛꯀꯅꯤ ꯅꯪ ꯀꯔꯤꯒꯤ ꯉꯥꯏꯕ ꯉꯝꯗꯕ꯭ꯔꯥ ꯅꯪ ꯑꯉꯥꯡ ꯑꯣꯏꯔꯤꯌꯦ ꯍꯥꯏꯕꯅꯦꯕ
ꯎꯝ ꯆꯨꯝꯃꯧ
ꯑꯗꯨꯁꯨ ꯇꯥꯗꯕ ꯃꯥꯗꯣ ꯈꯪꯕ꯭ꯔꯥ
ꯍꯥꯏꯗꯤ ꯅꯨꯄꯤꯗꯤ ꯅꯨꯄꯤꯗꯤ ꯏꯖꯥꯠ ꯑꯃꯔ ꯍꯥꯏꯗꯤ ꯑꯗꯨꯝ ꯈꯣꯡꯐꯝ ꯑꯃ ꯁꯣꯏꯔꯗꯤ ꯑꯗꯨꯝ ꯌꯦꯡꯉꯣ ꯄꯥꯈꯪꯕꯐꯥꯎ ꯑꯗꯨꯃꯥꯏꯅ ꯄꯥꯈꯪ ꯃꯐꯧ ꯑꯅꯤ ꯑꯅꯤ ꯑꯅꯤ ꯑꯍꯨꯝ ꯑꯃꯔꯛꯇ ꯑꯗꯨꯝ ꯀꯣꯏꯅꯔꯗꯤ ꯏꯃ ꯆꯠꯈꯤ ꯑꯦꯅ ꯅꯨꯄꯤ ꯂꯩꯈ꯭ꯔꯕ ꯅꯨ ꯄꯥꯕꯨ ꯑꯗꯨꯝ ꯇꯧꯔꯗꯤ ꯀꯃꯥꯏꯅ ꯃꯤꯅꯁꯨ ꯐꯖꯅ ꯈꯟꯕꯤꯔꯔꯣꯏ
ꯅꯪ ꯊꯟꯗ ꯂꯩꯕꯅꯦ ꯀꯣ ꯃꯤꯒꯤ ꯃꯐꯝꯗ ꯃꯤꯒꯤ ꯂꯩꯀꯥꯏꯗ ꯅꯪ ꯊꯟꯗ ꯂꯩꯁꯥꯕꯤꯅꯊꯟꯗ ꯑꯁꯦꯡꯕ ꯂꯩꯕꯅꯦ ꯅꯪ ꯑꯗꯨ ꯅꯪ ꯏꯀꯥꯏꯗꯕ꯭ꯔꯥ ꯅꯪ ꯃꯤꯅ ꯈꯪꯂꯛꯄ ꯃꯇꯝꯗ ꯅꯪꯒꯤ ꯌꯨꯝꯕꯨ ꯑꯩꯈꯣꯏꯅ ꯈꯪꯂꯛꯄ ꯀꯄ ꯃꯇꯝꯗ ꯅꯪ ꯀꯃꯥꯏꯅ ꯇꯧꯒꯦꯔꯥ ꯍꯥꯏ ꯑꯩꯗꯤ ꯌꯥꯝ ꯉ ꯀꯤꯕꯒꯤ ꯑꯩꯕꯨꯗꯤ ꯈꯨꯝꯅꯤꯡꯗ꯭ꯔꯦ ꯃꯥꯗꯤ ꯈꯪꯕ꯭ꯔꯥ
ꯑꯩ ꯌꯥꯏꯗ ꯈꯨꯝꯗ꯭ꯔꯁꯨ ꯍꯥꯏꯗꯤ ꯅꯪ ꯅꯪꯗꯤ ꯆꯨꯝꯅ ꯈꯣꯏ ꯀꯥꯏꯗꯦ ꯀꯥꯏꯗꯦ ꯃꯥ ꯅꯣꯡꯃꯥ ꯅꯠꯇ꯭ꯔ ꯅꯣꯡꯃꯥꯗꯤ ꯁꯣꯏꯅ
ꯍꯣꯏ ꯑꯩꯒꯤꯗꯃꯛ ꯃꯥꯡꯗꯦ ꯑꯩꯗꯤꯀꯣ ꯑꯗꯨꯕꯨ ꯃꯔꯨꯞ ꯑꯃ ꯑꯣꯏꯅ ꯉꯥꯡꯒꯦꯇꯧꯕꯗꯣ ꯉꯥꯡꯈ꯭ꯔꯦ ꯑꯩꯗꯤꯀꯣ
ꯅꯪꯒꯤ ꯃꯔꯨꯞꯅꯤ ꯍꯥꯏꯅ ꯆꯩꯥꯗ꯭ꯔꯁꯨ ꯃꯥ ꯇꯧꯍꯟꯅꯤꯡꯕ ꯇꯧꯍꯜꯂꯣ ꯍꯥꯏꯅ ꯍꯥꯏꯔꯗꯤ ꯅꯪꯁꯨ ꯆꯨꯝꯗ꯭ꯔꯦꯕꯀꯣ ꯅꯠꯇꯕꯤꯅ ꯃꯥꯅ ꯂꯧꯔꯗꯤ ꯂꯧꯔꯦ ꯂꯧ ꯇꯗ꯭ꯔꯔꯤ ꯂꯧꯗ꯭ꯔꯦ ꯑꯗꯨꯝ ꯅꯪꯅ ꯈꯟꯕ ꯋꯥꯍꯩ ꯂꯧꯆꯧ
ꯍꯣꯏ ꯑꯩꯅ ꯇꯧꯒꯗꯧꯕ ꯋꯥꯗꯨꯗꯤ ꯑꯩꯅ ꯇꯧꯒꯗꯧꯕ ꯊꯕꯛꯇꯨꯗꯤ ꯇꯧꯈ꯭ꯔꯦꯕ ꯑꯗꯨ ꯑꯗꯨꯒ ꯅꯍꯥꯟꯁꯦ ꯃꯥꯒꯤ ꯎꯝ ꯕꯥꯔꯗꯦꯅꯦ ꯍꯥꯏꯌꯦ ꯑꯗꯨꯗ ꯑꯩꯈꯣꯏꯁꯦ ꯃꯤ ꯃꯔꯤ ꯁꯨꯑꯦꯕ ꯑꯩꯈꯣꯏꯒꯤ ꯀꯥꯡꯒꯨꯁꯦꯀꯣ ꯑꯗꯨꯗ ꯑꯅꯤꯗꯨꯗꯤ ꯑꯅꯤꯗꯨꯗꯤ ꯃꯥꯒꯤ ꯅꯨ ꯅꯨꯄꯥꯗꯨꯅ ꯅꯨꯄꯥꯗꯣ ꯍꯧꯖꯤꯛꯇꯤ ꯅꯨꯄꯤꯗꯨꯒ ꯀꯥꯏꯅꯈ꯭ꯔꯦ ꯍꯥꯏꯌ ꯃꯥꯒꯤ ꯅꯨꯄꯤꯗꯨꯒ ꯑꯗꯨꯒꯤ ꯍꯧꯖꯤꯛꯀꯤ ꯏꯃꯥꯟ ꯑꯩꯒꯤ ꯃꯔꯨꯞ ꯑꯩꯒꯤ ꯃꯨꯔꯨꯞꯁꯤꯒ ꯌꯥꯝꯅ ꯐꯣꯡꯅ ꯇꯧꯈ꯭ꯔꯕ ꯆꯠꯄꯗꯨ ꯆꯔꯆꯇꯒꯁꯦ ꯆꯠꯂꯒꯀꯣ ꯌꯥꯝ ꯐꯣꯡꯅ ꯇꯧꯈ꯭ꯔꯦ ꯍꯥꯏꯌꯦ ꯑꯗꯨꯒꯤ ꯏꯀꯥꯏꯕ ꯈꯪꯗꯕ꯭ꯔꯥ ꯍꯥꯏꯕ ꯑꯩꯅ ꯍꯥꯏꯕꯗꯤ ꯍꯣꯏ
ꯂꯩꯅ ꯂꯩꯅ ꯑꯗꯨꯝ ꯃꯥꯅ ꯀꯥꯏꯍꯟꯕꯨ
ꯍꯣꯏ ꯍꯣꯏ ꯃꯤꯒꯤ ꯃꯤꯒꯤ ꯃꯤꯒꯤ ꯏꯃꯨꯡ ꯀꯥꯏꯍꯟꯕ ꯇꯥꯔꯦꯅꯦ ꯃꯥꯗꯨꯗꯤ ꯑꯣ ꯅꯍꯥꯟꯗꯤ ꯑꯩꯅ ꯑꯃ ꯔꯛ ꯅꯍꯥꯟꯗꯤ ꯑꯩꯅ ꯅꯪ ꯁꯤ ꯑꯄꯥꯒ ꯈꯨꯟꯗꯥꯕ꯭ꯔꯥ ꯍꯥꯏꯔꯒ ꯈꯨꯟꯗꯥꯗꯦ ꯃꯔꯛ ꯃꯔꯛꯇ ꯈꯛꯇꯅꯤ ꯍꯥꯏꯔꯒ ꯆꯤꯟꯊꯤꯕꯅꯦꯕ ꯃꯥꯁꯦ
ꯍꯣꯏꯗ ꯅꯪ ꯆꯥꯏꯃꯟꯕꯩ ꯃꯁꯨ
ꯑꯍꯣꯏ ꯑꯩꯕꯨꯗꯤ ꯑꯩꯕꯨꯗꯤ ꯐꯠꯇꯕ ꯇꯥꯛꯈ꯭ꯔꯦꯕ ꯅꯍꯥꯟ ꯃꯥꯒꯤ ꯕꯥꯔꯗꯦ ꯅꯨꯃꯤꯠꯇ ꯃꯥꯒꯤ ꯅꯨꯄꯥ ꯑꯁꯤꯒꯤꯒꯤ ꯅꯨꯄꯥꯁꯤꯅ ꯑꯩꯒꯤ ꯃꯨꯞ ꯅꯨꯄꯤ ꯑꯅꯤ ꯂꯩꯕꯗꯣ ꯑꯗꯨ ꯑꯗꯨ ꯑꯅꯤꯕꯨꯗꯤ ꯅꯕꯥꯟꯅꯤ ꯂꯥꯛꯑꯣ ꯍꯥꯏꯅ ꯀꯧꯋꯦ ꯍꯥꯏꯌꯦ ꯑꯩꯒꯤ ꯃꯔꯨꯞ ꯑ ꯑꯩꯒꯤ ꯃꯔꯨꯞꯃꯛꯅ ꯀꯧꯗꯕꯕꯥꯅꯤꯁꯦ ꯅꯨꯄꯥꯗꯨꯅ ꯀꯧꯔꯒ ꯑꯗꯨꯗꯒꯤꯗꯤ ꯑꯅꯤꯗꯨꯅ ꯑꯅꯤꯗꯨꯗꯤ ꯑꯩꯒꯤ ꯑꯩꯒꯤ ꯔꯣꯝꯗ ꯂꯩꯕꯅꯤꯅ ꯑꯅꯤꯗꯨꯅꯗꯤ ꯑꯗꯨ ꯍꯦꯛ ꯄꯥꯎ ꯇꯥꯔꯒ ꯑꯩꯕꯨ ꯍꯦꯛ ꯍꯥꯏꯔꯛꯈ꯭ꯔꯦꯕ ꯃꯥꯏ ꯅꯨꯄꯥꯅ ꯏꯕꯥꯟꯅꯤꯕꯨꯁꯨ ꯃꯥꯏ ꯂꯥꯥꯎ ꯍꯥꯏꯌꯦ ꯍꯥꯏꯅ
ꯅꯪ ꯆꯌꯦꯅ ꯑꯗꯨꯝ ꯃꯗꯨꯁꯨ ꯍꯥꯏꯕꯤꯕꯤ
ꯑ ꯑꯗꯨ ꯑꯗꯨꯒꯤ ꯑꯗꯨꯒꯤ ꯑꯩꯁꯦ ꯑꯣ ꯆꯠꯄꯤꯌꯣ ꯀꯔꯤ ꯇꯧꯒꯦꯔꯥ ꯑꯩꯅ ꯌꯥꯝ ꯆꯠꯅꯤꯡꯕꯁꯨ ꯅꯠꯇꯦ ꯑꯩꯅ ꯆꯠꯅꯤꯡꯉꯒ ꯂꯩꯕꯁꯨ ꯅꯠꯇꯦ ꯑꯗꯨꯅ ꯆꯠꯄꯤꯌꯣ ꯑꯗꯨꯝ ꯀꯧꯔꯗꯤ ꯍꯥꯏꯅ ꯍꯥꯏꯕꯤꯕ ꯑꯩꯅꯀꯣ ꯑꯗꯨꯒ ꯑꯩꯌꯥ ꯂꯣꯏꯔꯦ ꯍꯥꯏꯌꯦꯅꯦ ꯑꯅꯤꯗꯨ ꯌꯨꯝꯗ ꯃꯇꯩ ꯃꯅꯥꯎ ꯒꯨꯝꯅꯀꯣ
ꯑꯌꯥ ꯑꯗꯨ ꯂꯍꯣꯡꯒ꯭ꯔꯁꯨ ꯌꯥꯔꯦ ꯅ ꯍꯧꯖꯤꯛ
ꯍꯣꯏ ꯍꯣꯏ ꯑꯗꯨꯒꯀꯣ ꯏꯃꯥ ꯑꯩꯒꯤ ꯃꯔꯨꯞ ꯅꯨꯄꯤꯗꯨ ꯑꯩꯒꯤ ꯃꯔꯨꯞ ꯑꯅꯤꯗꯨꯕꯨ ꯀꯔꯤ ꯍꯥꯏꯌꯦ ꯈꯪꯕ꯭ꯔꯥ ꯃꯊꯪ ꯆꯍꯤꯗꯤ ꯆꯦꯟ ꯈꯔꯅꯤ ꯊꯥꯖꯗꯦ ꯅꯨꯄꯥꯗꯨ ꯍꯥꯏꯌꯦ ꯍꯥꯏꯌꯦ ꯑꯌꯥ
ꯆꯦꯟꯈ꯭ꯔꯁꯨ ꯌꯥꯏꯗ ꯃꯤ ꯏꯃꯨꯡ ꯀꯥꯏꯍꯟꯈ꯭ꯔꯕꯅꯤꯅ ꯃꯥ ꯃꯥꯅ ꯀꯥꯏꯍꯟꯕꯅꯤꯅ ꯃꯥꯅ ꯑꯃꯨꯛ ꯃꯦꯟ ꯁꯤꯟ ꯇꯥꯕꯅꯤꯅꯦ
ꯑꯗꯨ ꯑꯗꯨ ꯅꯣꯛꯅꯤꯡꯗ꯭ꯔꯥ ꯍꯥꯏꯕ ꯅꯨꯄꯥꯗꯨ ꯊꯥꯖꯗꯦ ꯑꯗꯨꯅ ꯃꯊꯪ ꯎꯝ ꯃꯊꯪ ꯆꯍꯤ ꯊꯨꯅ ꯆꯦꯟꯈ꯭ꯔꯒꯦ ꯍꯥꯏꯌꯦꯦ ꯑꯗꯨꯃꯥꯏꯅ ꯈꯜꯂꯗꯤ ꯅꯨꯄꯥꯗꯨ ꯃꯥ ꯅꯨꯄꯥꯗꯨꯕꯨ ꯅꯨꯡꯁꯤꯕ꯭ꯔꯥ ꯅꯨꯡꯁꯤꯗꯕ꯭ꯔꯥ ꯊꯥꯖꯗꯕ
ꯑꯁꯣꯏ ꯃ
ꯈꯪꯅ ꯑꯗꯨꯝ ꯅꯨꯄꯥꯒꯤ ꯃꯑꯣꯡꯗꯣ ꯈꯪꯅ ꯈꯪꯅ ꯀꯣ
ꯎꯝ ꯀꯨꯏꯅ ꯀꯩꯅꯣ ꯇꯧꯔꯕꯒꯤ ꯑꯗꯨꯝ ꯊꯥꯗꯣꯛ ꯉꯝꯗꯕ ꯑꯃꯁꯨ ꯑꯣꯏꯔꯝꯃꯦ ꯑꯗꯣ ꯄꯩꯁꯥ ꯄꯩꯁꯥ ꯑꯃ ꯄꯥꯏꯕꯒꯤ ꯃꯥꯁꯨ ꯑꯗꯨꯝ ꯂꯩꯅꯤꯡꯕꯒꯤ ꯑꯣꯏꯔꯝ
ꯂꯩꯅꯤꯡꯕ ꯅꯨꯄꯥ ꯑꯩꯈꯣꯏꯗꯨꯁꯨ ꯑꯩꯅ ꯃꯈꯣꯏꯒꯤ ꯂꯩꯀꯥꯏꯗꯨ ꯃꯤꯁꯤꯡꯐꯥꯎ ꯍꯪꯉꯒ ꯅꯨꯄꯥꯈꯣꯏꯗꯨꯁꯨ ꯌꯥꯝꯅ ꯎ ꯃꯤꯒ ꯇꯤꯟꯗꯕ ꯃꯤꯅ ꯃꯤꯁꯤꯡꯅ ꯌꯥꯝꯅ ꯋꯥ ꯉꯥꯡꯅꯤꯡꯗꯕ ꯏꯃꯨꯡ ꯑꯣꯏꯌꯦ ꯍꯥꯏꯌꯦꯕ ꯃꯈꯣꯏ ꯏꯃꯨꯡꯁꯦ
ꯑꯣꯥ ꯑꯣ
ꯃꯄꯥ ꯃꯄꯥꯗꯒꯤ ꯍꯧꯔꯒ ꯃꯄꯥꯗꯨ ꯎꯝ ꯃꯄꯥꯗꯨ ꯃꯆꯥ ꯅꯨꯄꯤ ꯃꯆꯥ ꯃꯥꯒꯤ ꯅꯨꯄꯤ ꯃꯒꯤ ꯃꯆꯥꯁꯤꯡ ꯂꯩꯔꯒ ꯃꯤ ꯅꯨꯄꯤ ꯑꯃ ꯎ ꯂꯩꯁꯥꯕꯤ ꯑꯃ ꯀꯣꯏꯅꯏꯌꯦ ꯍꯥꯏꯩꯑꯕ ꯑꯗꯨꯒꯤ ꯑꯩꯅ ꯑ ꯑꯗꯨꯗꯤ ꯃꯄꯥ ꯑꯗꯨꯃꯥꯏꯅ ꯇꯧꯕꯒꯤꯅꯤ
ꯍꯈꯣꯏꯗ ꯃꯄꯥ ꯇꯧꯋꯤ ꯃꯆꯥ ꯑꯃꯁꯁꯨ ꯇꯧꯕꯅꯦꯕꯀꯣ ꯃꯣꯏꯅꯁꯨ ꯆꯥꯏꯕ ꯉꯝꯗ ꯑꯗꯨꯕꯨꯅꯦꯕ ꯇꯧꯔꯁꯨ